ꯇꯥꯕ ꯑꯣ ꯑꯣ ꯌꯥꯔꯥ
ꯐꯖꯅ ꯌꯥꯔꯦ ꯐꯖꯅ ꯁꯦꯡꯉꯦ
ꯑꯣ ꯐꯔꯦ ꯐꯔꯦ ꯌꯥꯅꯤ
ꯑ ꯀꯔꯤ ꯃꯊꯦꯜ ꯇꯧꯔꯒꯦ ꯉꯁꯤꯗꯤ ꯉꯁꯤ ꯆꯥꯔꯦ ꯑꯁ ꯑꯩꯅ ꯈ꯭ꯋꯥꯏꯗꯩ ꯄꯥꯝꯕ ꯅꯪ ꯑꯣꯏꯅ ꯆꯥꯔ
ꯑ ꯆꯔꯦ ꯅꯣꯏꯗꯤ ꯀꯩ ꯆꯥꯔꯕ
ꯉꯁꯤ ꯀꯩꯅꯣ ꯃꯆꯥꯥꯏ ꯍꯋꯥꯏ ꯀꯣ ꯍꯋꯥꯏꯒ ꯈꯥꯃꯦꯟ ꯉꯔꯥꯡꯈꯣꯏꯅꯤ ꯅꯨꯡꯗꯥꯡ ꯇꯧꯕꯗꯨꯅꯦꯀꯣ
ꯑ ꯑ ꯑ ꯉꯁꯥꯏ ꯇꯧꯗꯨꯅꯦ ꯉꯁꯥꯏ ꯗꯕꯂꯤꯡ ꯆꯠ ꯆꯠꯄ ꯏꯀꯣ ꯆꯠꯄꯗꯣ
ꯑꯗꯨ ꯉꯔꯥꯡ ꯉꯔꯥꯡ ꯀꯩꯅꯣꯝꯃꯨ ꯁꯥꯟꯅꯩꯌꯦꯕꯀꯣ ꯑꯗꯨ ꯅꯪ ꯈꯣꯟꯖꯦꯜ ꯈꯔ ꯅꯣꯏ ꯅꯣꯏ ꯑꯗꯨꯝ ꯈꯣꯟꯖꯦꯜ ꯃꯥꯟꯅꯩ ꯃꯥꯁꯨ ꯋꯥ ꯉꯥꯡꯕꯗ ꯌꯥꯡꯏꯤ ꯌꯥꯝ ꯌꯥꯡꯕꯗꯣ ꯈꯪꯕ꯭ꯔꯥ ꯑꯩꯗꯤ ꯌꯥꯡꯉꯒꯥꯡ ꯉꯥꯡꯉꯦꯕ ꯑꯗꯨ ꯅ ꯑꯅꯤ ꯈꯔ ꯃꯥꯟꯅꯩ
ꯑꯣ ꯐꯔ ꯅꯣꯏꯗꯤ ꯅꯨꯡꯁꯤꯠ ꯁꯤꯠꯇ꯭ꯔꯣ ꯑꯗꯨꯋꯥꯏꯗ ꯎ ꯑꯩꯈꯣꯏ
ꯑꯁꯤꯗꯗꯤ ꯅꯨꯡꯁꯤꯠꯁꯦꯀꯣ
ꯑ
ꯁꯤꯠꯂꯦ ꯍꯥꯏꯇꯥꯔꯦ ꯑꯗꯨꯝ ꯍꯧꯖꯤꯛꯁꯨ ꯑꯩ ꯇꯦꯔꯦꯁꯇ ꯀꯥꯔꯒ ꯑꯃꯨꯛ ꯇꯧꯔꯤꯅꯦ ꯍꯥꯏꯕꯗꯤ ꯃꯅꯨꯡꯗꯗꯤ ꯌꯥꯝ ꯁꯥꯏꯌꯦꯕ ꯈꯥꯡꯕ ꯉꯝꯗꯦꯕ ꯁꯨꯏ ꯑꯗꯨ ꯈꯥꯃ ꯉꯝꯗꯕꯒꯤ ꯇꯦꯔꯦꯁꯇ ꯁꯥꯔ ꯂꯩꯔꯦ
ꯎꯝ ꯑꯍꯣꯏꯖꯨ ꯍꯧꯖꯤꯛ ꯅꯣꯡ ꯈꯒ ꯆꯨꯔꯛꯄ ꯃꯔꯨꯞ ꯌꯥꯝ ꯀꯟꯅꯗꯤ ꯅꯠꯇꯦ ꯈꯖꯤꯛ ꯈꯖꯤꯛꯇꯪ ꯆ
ꯅꯣꯡ ꯆꯨꯔꯛꯄꯗꯣ ꯅꯨꯡꯉꯥꯏꯌꯦꯅ
ꯎꯝ ꯅꯨꯡꯉꯥꯏ ꯅꯣꯡꯆꯨꯕꯅ ꯐꯩ ꯅꯨꯡꯁꯥ ꯁꯥꯕꯗꯤ ꯅꯣꯡ ꯆꯨꯕ ꯐꯩ
ꯑꯗꯨꯅꯤ ꯑꯩꯁꯨ ꯍꯣꯏ ꯐꯤꯒꯨꯝꯕ ꯐꯥꯎꯅꯤꯡꯉꯥꯏ ꯍꯥꯏꯗꯤ ꯅꯨꯡꯁꯥꯗꯤ ꯄꯥꯝꯗꯦꯕꯀꯣ ꯑꯗꯨ ꯂꯝꯕꯤ ꯆꯠꯊꯣꯛ ꯆꯠꯁꯤꯟꯒꯦ ꯍꯥꯏꯔꯗꯤ ꯑꯁꯤ ꯅꯣꯡ ꯆꯨꯔꯁꯨ ꯑꯗꯨꯝ ꯅꯨꯡꯉꯥꯏ ꯌꯥꯏꯑꯕ ꯇꯤꯡ ꯍꯟꯖꯤꯜꯂꯒ ꯑꯃ ꯑꯗꯨꯝ ꯆꯠꯄ ꯌꯥꯏꯑꯕꯀꯣ ꯊꯥꯗꯤ ꯀꯥꯗꯦ ꯉꯝꯗꯣꯏꯔꯣ
ꯎꯝ ꯁꯟꯇꯛꯅꯁꯨ ꯌꯥꯝ ꯁꯥꯕ ꯍꯦꯟꯕ ꯍꯪꯗ
ꯍꯣꯏ ꯁꯥꯕꯗꯤ ꯍꯤꯡꯒꯠꯂꯦ ꯍꯧꯖꯤꯛ ꯍꯦꯜꯀꯠꯄ ꯃꯥꯂꯦ ꯎ ꯏꯁ ꯅꯣꯏꯗꯤ ꯉꯥꯅꯨ ꯆꯥꯔꯕꯅꯤꯅ ꯉꯁꯤꯗꯤ ꯃꯇꯝ ꯌꯥꯝꯅ ꯂꯦꯟꯕ ꯌꯥꯝ
ꯑ ꯀꯩꯅꯣꯗꯣ ꯃꯥꯅꯦ
ꯅꯣꯏꯅ ꯉꯥꯅꯨ ꯊꯣꯡꯉꯤꯁꯦ ꯀꯪꯉꯒ ꯊꯣꯡꯉꯤꯔ ꯅꯠꯇ꯭ꯔꯒ ꯃꯍꯤ ꯌꯥꯝ ꯌꯥꯎꯕ꯭ꯔꯥ ꯌꯥꯎꯗꯕ꯭ꯔꯥ ꯀꯃꯥꯏꯅ ꯇꯧꯕ꯭ꯔꯥ ꯅꯣꯏꯒꯤꯅ
ꯃꯍꯤ ꯑꯗꯨꯝ ꯈꯔꯗꯤ ꯌꯥꯎꯋꯦ ꯀꯪꯗꯤ ꯀꯪꯍꯟꯅꯗꯦ ꯉꯥꯅꯨꯗꯗꯤ
ꯑꯣ ꯑꯩꯈꯣꯏꯗꯤ ꯃꯍꯤ ꯄꯥꯛ ꯌꯥꯝꯗꯦ ꯌꯥꯝꯗꯦ
ꯎꯝ ꯑꯣ ꯃꯍꯤ ꯌꯥꯝ ꯌꯥꯝꯕꯕꯨꯗꯤ ꯅꯠꯇꯦ ꯃꯍꯤ ꯈꯔꯗꯤ ꯑꯗꯨꯝ ꯆꯥꯏꯑꯕ ꯑꯗꯨꯒ
ꯃꯍꯤ ꯌꯥꯝꯟꯗꯕꯅꯗꯤ ꯍꯥꯎꯕꯅꯦꯗ
ꯑꯣ ꯍꯥꯎꯋꯦ ꯑꯗꯨꯕꯨꯗꯤ
ꯑ ꯑꯩꯈꯣꯏ ꯍꯣꯏ ꯑꯩꯈꯣꯏꯅ ꯊꯣꯡꯕꯒꯤ ꯃꯑꯣꯡꯒ ꯅꯣꯏ
ꯎꯝ ꯈꯦꯅꯕ ꯈꯦꯅꯩ ꯈꯦꯠꯅꯩ ꯈꯔꯗ ꯅꯠꯇꯦ ꯌꯥꯝ ꯈꯦꯠꯅꯩꯗ ꯑꯗꯨꯗꯤ
ꯅꯨꯕꯤ ꯑꯃ ꯅꯣꯏꯒꯤ ꯑꯃ ꯂꯩꯌꯦꯕꯀꯣ
ꯎꯝ
ꯃꯥꯁꯦ ꯎꯇꯤ ꯊꯣꯡꯕꯒꯨꯝꯕ ꯏꯔꯣꯟꯕꯗ ꯌꯥꯝ ꯍꯥꯎꯔꯦꯕ ꯃꯥꯅ ꯇꯧꯔꯤꯁꯦ ꯑꯗꯣ ꯃꯥꯅ ꯁꯥ ꯊꯣꯡꯕꯁꯦ ꯈꯔ ꯍꯥꯎꯕ ꯋꯥꯠꯂꯦꯕ ꯑꯗ ꯃꯥ ꯍꯥꯏꯕ ꯁꯥꯗꯤ ꯑꯩꯈꯣꯏ ꯑꯥ ꯆꯤꯡꯔꯣꯝꯗ ꯂꯥꯛꯄꯅ ꯊꯣꯡꯕꯦ ꯍꯥꯏꯕꯅꯦ
ꯎꯝ ꯀꯩꯅꯣ ꯇꯧꯕ ꯅꯣꯏꯗꯤ ꯁꯥꯁꯦ ꯀꯩꯀꯩ ꯆꯥꯒꯦ
ꯑꯩꯈꯣꯏ ꯁꯥꯁꯤꯀꯣ ꯑꯗꯨꯝ ꯁꯟꯁꯥ ꯆꯥꯏ ꯑꯣꯛ ꯁꯥ ꯆꯥꯏꯌꯦ ꯂꯝꯃꯣꯛ ꯑꯗꯨꯝ ꯆꯥꯏꯌꯦ ꯑꯁꯥꯗꯤ ꯑꯌꯥꯝꯕ ꯑꯗꯨꯝ ꯆꯥꯏ ꯍꯥꯏ ꯇꯥꯔꯦ
ꯎꯝ ꯂꯃꯨꯑꯣꯛꯁꯦ ꯑꯗꯨꯝ ꯐꯪꯕ꯭ꯔꯣ ꯑꯗꯨꯝ ꯃꯔꯥꯡ ꯀꯥꯏꯅ ꯀꯃꯥꯏꯅ ꯇꯧꯋꯦ
ꯅꯝ ꯑꯣ ꯁꯦ ꯃꯔꯥꯡ ꯀꯥꯏꯅꯗꯤ ꯐꯪꯗꯤ ꯐꯪꯗꯦꯕꯀꯣ ꯑꯗꯨ ꯀꯩꯅꯣ ꯇꯧꯏ ꯑꯗꯨꯝ ꯃꯇꯝꯒꯤ ꯃꯇꯨꯡ ꯏꯟꯅ ꯍꯥꯏꯇꯥꯔꯦꯀꯣ ꯑꯗꯨꯝ ꯃꯇꯝ ꯂꯩꯕꯅꯦꯕ ꯃꯣꯏ ꯊꯣꯛꯄ ꯍꯥꯏꯔꯒ ꯑꯩꯈꯣꯏ ꯆꯤꯡꯗ ꯂꯧ ꯇꯧꯕ ꯍꯧꯗꯣ ꯈꯪꯕ꯭ꯔꯥ ꯂꯧ ꯇꯧꯕ ꯍꯧ ꯂꯧ ꯍꯣꯏ ꯄꯥꯟꯒꯨꯝꯕ ꯊꯥꯕ ꯃꯇꯝ ꯍꯥꯏꯗꯤ ꯃꯣꯏꯁꯦ ꯃꯇꯝ ꯑꯇ ꯊꯣꯛꯄꯅꯦꯕ ꯍꯥꯏꯗꯤ ꯑꯩꯈꯣꯏꯅ ꯊꯥꯕ ꯍꯧꯔꯦ ꯍꯥꯏꯔꯗꯤ ꯑꯩꯈꯣꯏꯗꯣ ꯈꯔ ꯈꯔ ꯄꯥꯟꯕꯤꯗꯣ ꯐꯖꯕ ꯍꯧꯔꯅꯦꯕ ꯑꯗꯨꯗꯨꯗꯤ ꯃꯣꯏ ꯑꯗꯨꯗꯤ ꯎꯃꯪꯗ ꯍꯦꯛꯇ ꯊꯣꯛꯂꯒ ꯃꯣꯏꯅ ꯑꯩꯈꯣꯏꯒꯤꯗꯨꯣ ꯈꯔ ꯊꯨꯒꯥꯏꯕꯤ ꯇꯧꯔꯛꯑꯅꯤꯕ ꯑꯗꯨꯗꯅꯦꯕ ꯍꯣꯏ ꯍꯣꯏ ꯃꯇꯝ ꯂꯩꯌꯦꯗ
ꯎꯝ
ꯀ꯭ꯔꯤ ꯑꯣꯏꯗꯦꯕ
ꯎꯝ
ꯑꯗꯨꯒꯤꯅꯦ
ꯎꯝ
ꯅꯣꯏꯗꯤ ꯆꯥꯕ ꯐꯪꯉꯕꯣ
ꯑꯌꯥꯏꯕꯗꯤ ꯆꯥꯔꯦ ꯑꯗꯨ ꯗꯥꯏꯔꯦꯛ ꯑꯇꯦꯛ ꯄꯒꯗꯤ ꯇꯥ ꯆꯥꯗ꯭ꯔꯦ ꯑꯌꯥꯏꯕꯗꯤ ꯆꯒꯦ ꯫
ꯑꯌꯥꯏꯕꯁꯨ ꯑꯗꯨꯝ ꯍꯥꯎꯋ
ꯎꯝ ꯍꯥꯎ ꯑ ꯂ ꯑꯗꯨ ꯌꯥꯝ ꯍꯥꯎꯔꯦ ꯌꯥꯇ ꯀꯣꯗꯤ ꯀ ꯌꯥꯝ ꯍꯥꯎꯔꯃꯅꯦ
ꯁꯥꯗꯤ ꯁꯥ ꯈꯛ ꯑꯣꯏꯔꯁꯨꯀꯣ ꯃꯍꯥꯎꯁꯦꯂꯣꯏ ꯅꯣꯏꯒꯤ ꯅꯣꯏꯒꯤ ꯅꯣꯏꯒꯤ ꯅꯣꯏꯔꯣꯝꯗ ꯂꯣꯏꯕ ꯑꯣꯛꯀ ꯑꯩꯈꯣꯏꯔꯣꯝꯗ ꯂꯣꯏꯕ ꯑꯣꯛꯀ ꯑꯁꯤ ꯃꯍꯥꯎ ꯌꯥꯝ ꯇꯣꯡꯉꯥꯟꯕꯅꯦ ꯅꯣꯏ ꯈꯪꯕ ꯃꯍꯥꯎꯗꯣ
ꯈꯪꯗꯦꯌꯦ ꯑꯗꯨꯗꯤ ꯈꯪꯗꯦ ꯀꯔꯝꯕꯅ ꯍꯥꯎꯔꯤꯅꯣ
ꯑꯩꯈꯣꯏꯒꯤꯅ ꯍꯦꯟꯅ ꯍꯥꯎꯋꯦꯕ ꯍꯥꯏꯕꯗꯤꯀꯣ ꯑꯗꯨ ꯃꯤꯅ ꯍꯥꯏꯔꯗꯤ ꯆꯤꯡꯉꯦ ꯍꯥꯏ ꯑꯩꯈꯣꯏ ꯅꯣꯏꯗꯒꯤ ꯌꯦꯟ ꯍꯥꯏꯔꯁꯨ ꯑꯩꯈꯣꯏꯗ ꯍꯦꯟꯅꯩ ꯑꯩꯈꯣꯏꯒꯤꯦꯟꯅ ꯍꯦꯟꯅ ꯃꯍꯥꯎ ꯂꯩꯌꯦꯕ ꯑꯩꯈꯣꯏꯒꯤ ꯌꯦꯟꯕꯨꯗꯤ ꯅꯣꯏꯒꯤꯗꯨꯗꯤ ꯌꯦꯟꯒꯤ ꯃꯆꯤꯟꯖꯥꯛ ꯂꯩꯔꯒ ꯄꯤꯖꯕꯣꯠ ꯆꯥꯛ ꯄꯤꯖꯕꯣꯠ ꯇꯧꯋꯦꯗ ꯑꯗ ꯑꯩꯈꯣꯏ ꯆꯤꯡꯗꯗꯤ ꯍꯣꯏ ꯆꯥꯛꯄꯨꯗꯤ ꯍꯣꯏ ꯑꯩꯈꯣꯏꯅ ꯆꯥꯕꯗ ꯄꯤꯖꯩꯌꯦꯕꯀꯣ ꯑꯗꯨꯔꯁꯨ ꯆꯥꯛꯁꯨ ꯊꯣꯡꯗꯨꯕ ꯑꯗꯨꯝ ꯑꯌꯥꯝꯕ ꯄꯤꯌꯦꯕ ꯊꯣꯡꯗꯨꯕ ꯄꯤꯖꯔꯅꯤ ꯑꯗꯨꯒ ꯑꯗꯨꯝ ꯂꯝꯗ ꯊꯥꯗꯣꯛꯑꯕꯅ ꯌꯦꯟꯁꯨ ꯃꯆꯤꯟꯖꯥꯛ ꯑꯗꯨꯝ ꯊꯤꯑꯕ ꯑꯩꯈꯣꯏꯔꯣꯝꯗꯗꯤ ꯑꯗꯨꯝ ꯃ ꯆꯤꯟꯖ ꯁꯤꯔꯒ ꯆꯥꯕꯗꯣ ꯑꯗꯨ ꯃꯣꯏꯒꯤ ꯃꯣꯏꯅ ꯃꯍꯥꯎ ꯍꯦꯟꯅ ꯍꯥꯏꯕꯗꯤ ꯃꯍꯥꯎ ꯌꯥꯝꯅ ꯍꯦꯟꯅ ꯑꯗꯨ ꯃꯁꯥꯁꯨ ꯀꯜꯂꯦꯕꯀꯣ
ꯎꯝ
ꯑꯣꯛꯁꯥꯗꯕꯨ ꯑꯣꯏꯔꯣ ꯅꯣꯏꯒꯤ ꯑꯣꯛꯁꯥꯅ ꯈꯔ ꯄꯦꯜꯂꯛꯑꯅꯤꯕ
ꯎꯝ
ꯆꯥꯛ ꯄꯤꯖꯗꯕ ꯑꯣꯛ ꯍꯥꯏꯕꯁꯨ ꯇꯣꯡꯉꯥꯟꯅ ꯂꯩꯕꯅꯦꯕꯀꯣ ꯑꯗꯨꯣ ꯆꯥꯛ ꯄꯤꯖꯗꯕꯤꯗ ꯂꯐꯨ ꯊ꯭ꯔꯣꯒꯨꯝꯕ ꯈꯛ ꯄꯤꯖꯕ ꯑꯣꯛꯇꯣ ꯑꯗꯨꯅ ꯁꯥꯊꯤꯅ ꯑꯃꯨꯛ ꯍꯥꯎꯗꯣꯏꯅꯦ
ꯑꯗꯨ ꯆꯥꯗ꯭ꯔꯤꯅꯦ ꯑꯗꯨꯃꯥꯏꯅ ꯇꯧꯕꯅꯦ ꯆꯤꯡꯒꯤ ꯑꯣꯨꯛ ꯀꯥꯗꯤ ꯆꯥꯗ꯭ꯔꯦ ꯊꯑꯣꯏꯅ
ꯆꯤꯡꯒꯤ ꯑ ꯑꯣꯛꯁꯦ ꯇꯣꯉꯥꯟ ꯑꯣꯛꯁꯦ ꯃꯈꯜ ꯑꯅꯤꯅꯦꯕꯀꯣ ꯅꯣꯏꯒꯤ ꯑꯣꯛꯇꯨꯁꯨ ꯑꯩꯈꯣꯏꯔꯣꯝꯗꯗꯤ ꯂꯣꯏꯗꯤ ꯂꯣꯏꯌꯦꯕ ꯑꯗꯨ ꯑꯗꯨ ꯅꯠꯇꯕ ꯑꯗꯨꯕꯨ ꯍꯧꯖꯤꯛꯇꯤ ꯑꯩꯈꯣꯏ ꯈꯨꯟꯗꯁꯨ ꯄꯥꯛ ꯐꯪꯗꯦ ꯍꯧꯖꯤꯛ ꯆꯤꯡ ꯑꯣꯛ ꯍꯥꯏꯅ ꯑꯣꯛꯇꯨ ꯃꯆꯥꯅꯦꯕ ꯑꯗꯣ ꯃꯆꯤꯟꯁꯨ ꯈꯔ ꯇꯨꯝꯃꯦꯕꯀꯣ ꯈꯔ ꯂꯐꯣꯛ ꯈꯔ ꯃꯥꯟꯕ ꯑꯗꯨꯗꯤ ꯂꯝꯣꯛ ꯁꯤ ꯅꯠꯇꯕꯀꯣ ꯃꯣꯏꯒꯤ ꯃꯍꯥꯎꯗꯤ ꯇꯣꯉꯥꯟꯕꯅꯦ
ꯑꯗꯨꯏ ꯃꯆꯤꯟ ꯈ ꯇꯨꯝꯕꯗ ꯀꯩꯅꯣ ꯇꯧꯕꯗꯣ ꯑꯩꯅ ꯑꯩꯗꯨ ꯑꯥꯎꯠꯁꯥꯏꯗꯠꯇ ꯂꯩꯔꯝꯃꯦꯕ ꯑꯩ ꯍꯟꯗꯛ ꯊꯥ ꯊꯣꯛꯂꯛꯄꯅꯦꯕ ꯑꯗꯨꯗ ꯃꯣꯏ ꯀꯩꯅꯣꯗ ꯃꯌꯥꯡꯒꯤꯗ ꯂꯩꯕ ꯁꯣꯔꯣꯛ ꯃꯄꯥꯟꯗ ꯀꯣꯏ ꯂꯩ ꯂꯩꯗ ꯑꯗꯨꯃꯥꯏꯅ ꯑꯣꯏꯔꯝꯗꯧ ꯃꯥꯜꯂꯦ
ꯑꯣ ꯑꯗꯨꯒꯨꯝꯕ
ꯍꯝ ꯍꯝ
ꯑꯩꯈꯣꯏꯗꯤ ꯆꯤꯡ ꯑꯣꯛ ꯍꯥꯏꯅ ꯆꯤꯡꯒꯤ ꯑꯣꯛ ꯍꯥꯏꯅ ꯈꯪꯅꯩꯑꯕ ꯑꯣ ꯂꯝ ꯑꯣꯛ ꯈꯔ ꯃꯥꯟꯗꯅꯦꯕꯀꯣ
ꯎꯝ ꯎꯝ
ꯑꯗꯨꯒꯨꯝꯕꯗꯤ ꯑꯁ ꯐꯖꯅ ꯍꯥꯎꯕꯅꯦꯍꯦ ꯑꯩꯗꯤ ꯍꯧꯖꯤꯛ ꯑꯗꯨꯝ ꯆꯥꯔꯗꯤ ꯁꯤꯁꯦ ꯂꯝꯒꯤꯅꯦ ꯆꯤꯡ ꯃꯤꯅꯦ ꯍꯥꯏꯕ ꯉꯝꯃꯦꯕ
ꯑꯣ
ꯑꯗꯨꯝ ꯑꯩꯈꯣꯏꯗꯤ ꯍꯣꯏ ꯇꯝꯗ ꯂꯩꯔꯁꯨ ꯇꯝꯁꯨ ꯑꯣꯛꯇ ꯑꯣꯛ ꯂꯩꯔ ꯆꯥꯏ ꯆꯤꯡꯗ ꯑꯣꯏꯔꯁꯨ ꯆꯤꯡ ꯂꯩꯔ ꯆꯥꯏ ꯇꯧꯋꯦꯅ ꯑꯗꯨꯒꯤ ꯈꯦꯠꯅꯕꯗꯣ ꯆꯞ ꯃꯥꯟꯅꯕ꯭ꯔꫭ ꯃꯃꯜꯗꯤ ꯆꯞ ꯃꯥꯟꯅꯩ ꯍꯣꯏ ꯑꯗꯨꯕꯨ ꯄꯥꯛ ꯐꯪꯗꯕꯒꯨꯝꯕ ꯇꯧꯋꯦꯕꯀꯣ ꯏꯁ ꯏꯃꯥꯟꯅꯕꯤ ꯑꯃ ꯑꯅꯤ ꯅꯍꯥꯟ ꯂꯨꯍꯣꯡꯕ ꯆꯠꯄꯗ ꯑꯩꯈꯣꯏ ꯏꯆꯦ ꯂꯨꯍꯣꯡꯕ ꯏꯃꯥꯟꯅꯕꯤ ꯑꯅꯤ ꯅꯣꯏꯒꯤ ꯅꯣꯏꯒꯤ ꯃꯤ ꯑꯅꯤ ꯄꯨꯑꯦꯕ ꯑꯗꯣ ꯑꯩꯈꯣꯏ ꯆꯤꯡꯒꯤ ꯑꯣꯛ ꯍꯠ ꯍꯥꯏꯗꯤ ꯅꯣꯏꯒꯤ ꯖꯥꯠꯇꯣ
ꯑ ꯑꯣ
ꯑꯗꯣ ꯑꯣꯛ ꯊꯣꯡꯉ ꯆꯥꯕ ꯑꯁ ꯏꯃꯥꯟꯅꯕꯤꯗꯤ ꯐꯖꯅ ꯆꯥꯏꯍꯦ ꯃꯥꯅ ꯍꯥꯏꯕ ꯑꯦ ꯑꯣꯛ ꯍꯥꯏꯗꯤ ꯑꯣꯛꯅꯦ ꯑꯣꯛꯇꯒꯤ ꯑꯣꯛꯅꯦ ꯍꯥꯏꯔꯁꯨ ꯑꯩꯈꯣꯏꯗꯝ ꯃꯤ ꯂꯤꯁꯤꯡꯒꯤ ꯊꯣꯡꯕꯅꯦꯕ ꯆꯛ ꯆꯐꯨ ꯑꯃꯈꯛꯇꯗ ꯑꯗꯨꯒꯤ ꯃꯍꯥꯎ ꯇꯣꯉꯥꯟꯅ ꯂꯥꯛꯄꯅꯦꯕꯀꯣ
ꯎꯝ
ꯃꯥꯗꯤ ꯌꯥꯝꯅ ꯍꯥꯎꯋꯦ ꯍꯥꯏꯔꯦ ꯑꯗꯨꯝ ꯑꯩꯅ ꯁꯤ ꯂꯨꯍꫭꯡꯕ ꯂꯨꯍꯣꯡꯕꯗꯤ ꯄꯪꯆꯥ ꯆꯥꯕ ꯌꯥꯗ꯭ꯔꯥ ꯑꯩ ꯌꯥꯝ ꯆꯥꯁꯤꯜꯂꯣꯍꯥꯏꯕ ꯃꯥ ꯌꯥꯝ ꯆ ꯑꯩꯅ ꯆꯥꯛ ꯉꯁꯤꯗꯤ ꯅꯪ ꯆꯥꯛ ꯆꯥꯗ꯭ꯔ ꯍꯥꯏꯕꯗꯤ ꯎꯝ ꯀꯨꯏꯅ ꯆꯥꯕ ꯐꯪꯗꯦꯕ ꯃꯣꯏꯗꯤ ꯑꯗꯨꯒꯤ ꯑꯩꯅ ꯅꯪ ꯉꯁꯤ ꯆꯥꯛ ꯆꯥꯔꯨꯅꯨ ꯑꯣꯛꯈꯛ ꯆꯥꯔ ꯍꯟ ꯔꫭ ꯍꯥꯏꯕ ꯃꯥ ꯅꫭꯛꯄꯅꯦ ꯃꯥ ꯅꯠꯇꯦ ꯏꯃꯥꯟꯅꯕꯤꯗꯨꯗꯤ ꯑꯩꯈꯣꯏ ꯀꯣꯂꯦꯖ ꯇꯧꯃꯤꯟꯅꯕꯅꯦꯕ
ꯑꯣ
ꯑꯗꯨ ꯑꯩꯅ ꯃꯥꯁꯦ ꯏꯆꯦ ꯂꯨꯍꯣꯡꯕꯗ ꯑꯩ ꯃꯥꯕꯨ ꯄꯨꯕꯅꯦꯕ
ꯎꯝ
ꯑꯗꯨꯗ ꯆꯥꯛ ꯆꯥꯕꯗꯨ
ꯑꯣ
ꯅꯣꯏ ꯁꯟ ꯁꯥꯗꯤ ꯆꯥꯕ꯭ꯔꯣ
ꯁꯟꯆꯥꯏꯗ
ꯎꯝ
ꯅꯣꯏ ꯑꯗꯥꯏ ꯁꯥꯟꯗꯨ ꯀꯦ ꯀꯦꯖꯤꯗ ꯀꯌꯥ ꯄꯤ
ꯑꯩꯈꯣꯏ ꯀꯦꯖꯤꯗ ꯀꯌꯥ ꯄꯤꯕ꯭ꯔꯥ ꯀꯥꯎꯈ꯭ꯔꯦ ꯀꯦꯖꯤꯗꯣ ꯑꯩꯈꯣꯏ ꯈꯨꯟꯗꯗꯤ ꯆꯥꯝꯃꯔꯤ ꯌꯥꯡꯈꯩ ꯑꯩ ꯒꯨꯝꯕꯗꯤ ꯄꯤꯔꯝꯃꯔꯤ ꯌꯥꯡꯈꯩ ꯆꯥꯝꯃꯔꯤ ꯐꯥꯎ ꯄꯤꯕ ꯃꯥꯜꯂꯦ
ꯑꯩꯈꯣꯏꯁꯨ ꯑꯗꯨꯃꯥꯏꯅ ꯆꯥꯝꯃꯔꯤ ꯌꯥꯡꯈꯩ ꯄꯤ
ꯑꯗꯨꯕꯨ ꯑꯩꯗꯤꯀꯣ ꯁꯟꯒꯨꯝꯕꯁꯨ ꯑꯩꯈꯣꯏꯔꯣꯝꯒꯤꯅ ꯍꯦꯟꯅ ꯍꯥꯏꯗꯤ ꯑꯩꯅ ꯊꯥꯒꯠꯄ ꯅꯠꯇꯕꯀꯣ ꯍꯥꯏꯕꯗꯤ ꯑꯩꯈꯣꯏꯔꯣꯝꯒꯤꯅ ꯍꯦꯟꯅ ꯍꯥꯎꯋꯦ ꯍꯥꯏꯅ ꯊꯥꯒꯠꯄ ꯅꯠꯇꯕ ꯑꯗꯨꯕꯨ ꯅꯣꯏꯒꯤ ꯅꯣꯏꯒꯤ ꯁꯟꯅꯟꯅꯦ ꯍꯥꯏꯔ ꯅꯣꯏꯒꯤꯗꯤ ꯑꯗꯨꯝ ꯂꯝꯍꯥꯟꯗ ꯄꯪꯊꯥ ꯊꯥꯗꯣꯛꯇ꯭ꯔꯥ ꯃꯣꯏꯒꯤ ꯃꯆꯤꯟꯖꯥꯛ ꯂꯩꯇ꯭ꯔꯒ ꯂꯝꯕꯤ ꯗ ꯄꯪꯆꯠ ꯆꯠꯄꯁꯨ ꯎꯗ꯭ꯔꯥ ꯑꯩꯈꯣꯏꯔꯣꯝꯒꯤꯗꯤ ꯃꯆꯤꯟꯖꯥꯛꯇꯤ ꯃꯔꯥꯡ ꯀꯥꯏꯅ ꯂꯩꯌꯦꯅ ꯑꯗꯨ ꯄꯥꯝꯕꯤ ꯉꯥꯛꯇ ꯑꯗꯨꯝ ꯆꯥꯕꯒꯤ ꯃꯣꯏ ꯃꯍꯥꯎ ꯑꯗꯨꯏꯅꯦ ꯃꯤꯅ ꯆꯤꯡꯒꯤ ꯄꯣꯠ ꯌꯥꯝ ꯍꯥꯎꯋꯦ ꯍꯥꯏꯕꯗꯨꯅ ꯃꯅꯥ ꯃꯁꯤꯡ ꯌꯥꯝ ꯆꯥꯈ꯭ꯔꯕ ꯍꯣꯏ
ꯎꯝ ꯆꯤꯡꯗ ꯍꯧꯕꯁꯦ ꯂꯣꯏ ꯍꯥꯎꯋꯤꯗ ꯆꯤꯡꯒꯤ ꯂꯐꯨꯕꯨ ꯍꯦꯛ ꯈꯦꯠꯅꯩ ꯑꯩꯈꯣꯏ ꯁ꯭ꯋꯥꯏ ꯂꯐꯨꯒ ꯆꯤꯡꯒꯤ ꯂꯐꯨꯒ
ꯈꯪꯗꯦ
ꯈꯪꯗꯦ
ꯇꯣꯉꯥꯟꯕꯅꯦ
ꯑ
ꯏꯃꯥꯟꯅꯕꯤꯅꯁꯨ ꯑꯗꯨꯝ ꯍꯥꯏꯕꯅꯦ ꯑꯩꯗꯤ ꯏꯃꯥꯟꯅꯕꯤꯗꯣ ꯌꯥꯝꯅ ꯂꯨꯅ ꯇꯤꯟꯅꯕ ꯕꯁꯦ ꯑꯩꯁꯨ ꯆꯤꯡꯀꯥꯔꯗꯤ ꯃꯥꯒꯤ ꯀꯩ ꯀꯩꯅꯣꯃ ꯄꯨꯗ꯭ꯔꯗꯤ ꯑꯩ ꯂꯥꯛꯄꯗꯣ ꯍꯩꯅꯗ꯭ꯔꯦ ꯍꯥꯏꯗꯤ ꯑꯩꯁꯦ ꯆꯤꯡ ꯍꯥꯏꯅ ꯆꯠꯂꯨꯔꯕꯅꯤꯅ ꯀꯩꯅꯣꯝꯃꯗꯤ ꯄꯨꯔꯛꯅꯤꯡꯉꯦꯅ ꯁꯤ ꯏꯃꯥꯟꯅꯕꯤ ꯑꯃꯅ ꯍꯣꯏ ꯑꯗꯨꯒꯤ ꯂꯐꯨꯗꯪ ꯑꯣꯏꯔꯁꯨ ꯊꯕꯤꯗꯪ ꯑꯣꯏꯔꯁꯨ ꯃꯣꯔꯣꯛꯇꯪ ꯑꯣꯏꯔꯁꯨ ꯄꯨꯔ ꯄꯤꯅꯤꯡꯉꯦꯕ ꯑꯗꯨ ꯃꯃꯥ ꯃꯄꯥꯅꯁꯨ ꯑꯩꯕꯨ ꯃꯆꯥꯗꯧꯅ ꯈꯟꯕꯗꯣ ꯑꯗꯨꯝ ꯃꯃꯥꯁꯨ ꯑꯗꯨꯝ ꯈꯜꯂꯦꯕꯀꯣ ꯂꯝꯍꯤ ꯂꯝꯍꯥꯡ ꯆꯠꯂ ꯑꯗꯨꯝ ꯀꯧꯕꯅꯦꯕ ꯑꯗꯨꯒꯤ ꯑꯩꯁꯨ ꯑꯦ ꯍꯥꯏꯁꯤꯔꯥ ꯌꯥꯝꯅ ꯅꯛꯅ ꯈꯟꯈ꯭ꯔꯦꯕ ꯃꯥꯗꯣ
ꯅꯣꯏꯗꯥꯏꯗꯩꯔꯣ ꯅꯠꯇ꯭ꯔꯒꯅ ꯀꯩꯅꯣꯗꯔꯣ
ꯑꯩꯗꯤ ꯆꯤꯡꯗꯒꯤꯅꯦꯕ ꯃꯥꯅ ꯃꯥꯅ ꯇꯝꯗꯒꯤꯅꯦꯕ ꯍꯥꯏꯗꯤ ꯍꯥꯏꯗꯤ ꯑꯩꯅ ꯇꯝꯗ ꯂꯥꯏꯔꯤꯛ ꯇꯝꯕ ꯂꯥꯛꯄ
ꯑ
ꯑꯩꯗꯤ ꯀꯨꯝꯍꯩꯒꯨꯝꯕ ꯀ꯭ꯔꯤꯒꯨꯝꯕ ꯂꯩꯔꯗꯤ ꯑꯩꯗꯤ ꯑꯃꯨꯛꯀ ꯈꯨꯟꯅ ꯍꯜꯂꯦꯅ ꯑꯗꯨ ꯈꯨꯟꯍꯟꯕ ꯀꯥꯟꯗꯅꯦꯕ ꯑꯩꯅ ꯄꯨꯔꯛꯏꯁꯦ ꯑꯩꯗꯤ ꯃꯥꯒꯤ ꯑꯗꯨ ꯆꯥꯛꯅꯦ ꯍꯥꯏꯔꯁꯨꯀꯣ ꯆꯤꯡꯒꯤ ꯆꯥꯛ ꯍꯥꯏꯅ ꯇꯣꯡꯉꯥꯟꯅ ꯑꯃꯨꯛ ꯂꯩꯕꯅꯦ ꯑ ꯎꯝ ꯍꯥꯏꯗꯤ ꯍꯣꯏ ꯇꯣꯡꯉꯥꯜꯂꯦꯕ ꯅꯣꯏ ꯑꯩꯈꯣꯏ ꯈꯨꯟꯗꯁꯨ ꯆꯤꯡꯒꯤ ꯆꯤꯡꯒꯤ ꯆꯥꯛꯁ ꯆꯤꯡꯒꯤ ꯆꯦꯡꯁꯦ ꯐꯪꯗꯦꯕ ꯍꯥꯏꯗꯤ ꯂꯧ ꯂꯤꯡꯕꯗꯣ ꯑꯩꯈꯣꯏ ꯀꯨꯟꯁꯨ ꯂꯧ ꯂꯤꯡꯉꯒ ꯆꯥꯛ ꯆꯥꯏꯌꯦꯕꯀꯣ
ꯍꯣꯏ
ꯂꯧ ꯂꯤꯡꯂꯤ ꯗꯕꯤꯗ ꯆꯥꯕꯗꯣ ꯈꯪꯕ꯭ꯔꯥ ꯂꯧꯗ ꯆꯤꯡꯗ ꯂꯧ ꯇꯧꯕꯗꯣ ꯑꯗꯨꯒꯤ ꯆꯥꯛꯇꯣ ꯑꯗꯨꯗꯤ ꯑꯗꯨꯒꯤ ꯆꯥꯛꯀ ꯍꯧꯖꯤꯛ ꯑꯩꯈꯣꯏꯅ ꯆꯥꯔꯤꯒ ꯃꯍꯥꯎ ꯈꯔ ꯈꯦꯠꯅꯕꯅꯦ ꯑꯃꯨꯛꯀ
ꯎꯝ
ꯈꯪꯗꯦ
ꯆꯤꯡꯅ ꯑꯗꯨꯝ ꯍꯥꯎꯋꯦ ꯍꯥꯏꯇꯥꯔꯦ
ꯑꯣꯝ ꯈꯪꯗꯦ ꯍꯣꯏ ꯂꯩꯌꯦ ꯏꯔꯣꯏꯒꯨꯝꯕ
ꯎꯝ ꯀꯩꯗꯧꯔꯝꯃꯤꯅꯣ ꯅꯪꯕꯣ
ꯑꯩꯗꯤ ꯍꯧꯖꯤꯛ ꯅꯪ ꯐꯣꯟ ꯇꯧꯔꯒ ꯃꯊꯛꯛꯇꯛꯀ ꯇꯦꯔꯦꯁ ꯃꯊꯛꯀ ꯐꯣꯟ ꯇꯧꯔꯒ
ꯎꯝ
ꯀꯥꯝꯅ ꯁꯌꯦꯕ
ꯁꯥꯅꯤ
ꯑꯗꯨꯝ ꯅꯪꯉꯣꯟꯗ ꯋꯥꯔꯤ ꯁꯥꯟꯅꯔꯤꯁꯤꯅꯤ ꯇꯥꯕ꯭ꯔꯣꯑꯣ
ꯇꯥꯏꯌꯦ
ꯑꯗꯨꯃꯥꯏꯅ ꯇꯧꯔꯤꯅꯦꯕ ꯅꯣꯏꯒꯤ ꯃꯅꯨꯡꯗ ꯂꯩꯔꯣ ꯀꯥꯏ ꯂꯩꯒꯣ
ꯑꯥ ꯑꯩꯗꯤ ꯀꯥꯝꯅꯨꯡ ꯂꯩ ꯑꯩ ꯉꯁꯥꯏ ꯑꯩ ꯌꯥꯈꯤꯗꯤ ꯀꯔꯤꯝꯇꯧꯗꯦ ꯉꯁꯥꯏ ꯌꯥꯗꯣꯏꯗꯨ ꯀꯩꯒꯤꯅꯣ ꯑꯩꯁꯨ ꯑꯣꯡꯂꯤ ꯐꯣꯔ ꯄꯥꯔꯁꯦꯟ ꯈꯛꯇ ꯉꯥꯏꯔꯤꯕ ꯐꯣꯔ